ꯕꯣ ꯍꯣꯏ ꯇꯥꯏꯌꯦ ꯐꯖꯅ
ꯎꯝ
ꯆꯥꯔꯕꯣ ꯍꯣꯏ ꯐꯖꯅ ꯇꯥꯏꯌꯦ ꯑꯩꯗꯤ ꯅꯪꯗꯤ꯫
ꯇꯥꯏꯌꯦ ꯇꯥꯏꯌꯦ
ꯍꯣꯏ ꯍꯥ ꯀꯩꯝ ꯇꯧꯗꯦ ꯆꯥꯛ ꯆꯥꯕ ꯂꯣꯏꯕꯗ ꯉꯥꯏꯔꯤ ꯑꯗꯨꯒ ꯐꯝꯃ ꯂꯩꯌꯦ
ꯑꯣ ꯀꯩ ꯏꯪꯖꯥꯡ ꯆꯥꯔꯒꯦ
ꯎꯝ ꯑꯩꯗꯤ ꯉꯁꯤ ꯁꯧꯒ꯭ꯔꯤꯒ ꯌꯦꯟ ꯁꯤꯡꯖꯨ ꯁꯦꯝꯕꯒ ꯆꯥꯏꯌꯦ
ꯅꯪꯒꯤ ꯕꯨꯂꯨꯝꯗꯨ ꯐꯨꯜꯗ ꯂꯩꯈꯠꯄ꯭ꯔꯣ
ꯍꯣꯏ
ꯅꯪ ꯈꯣꯜꯗꯣ ꯈꯔ ꯀꯟꯅ ꯇꯥꯗꯦꯅꯦ
ꯑꯣ
ꯅꯪ ꯎꯝ ꯕ꯭ꯂꯨꯇꯨꯠꯀꯨꯝꯕ ꯍꯥꯞꯄ꯭ꯔꯥ
ꯍꯥꯞꯇꯦ ꯑꯩ ꯕ꯭ꯂꯨꯇꯨꯠꯀꯨꯝꯕ ꯍꯥꯞꯇꯦ
ꯏꯌꯔꯄꯤꯁ ꯍꯥꯞꯇꯦ
ꯎꯝ ꯏꯌꯥꯔꯄꯤꯁꯁꯨ ꯍꯥꯞꯇꯦ ꯌꯥꯝꯅ ꯃꯈꯣꯟꯗꯣ ꯌꯥꯝꯅ ꯂꯣ ꯑꯣꯏꯔꯕꯣ
ꯈꯔ ꯂꯣ ꯑꯣꯏꯕ ꯃꯥꯟꯕ ꯎꯝ ꯍꯧꯖꯤꯛ ꯈꯪꯗꯦ
ꯑꯩꯗꯤ ꯀꯟꯅꯗꯤ ꯉꯥꯡꯉ ꯂꯩꯕꯅꯦ ꯍꯧꯖꯤꯛꯁꯦ
ꯅꯪꯗꯤ ꯆꯥꯔꯕꯣ
ꯆꯥꯔꯦ ꯎꯝ
ꯆꯥꯛꯇꯤ ꯀꯩ ꯃꯊꯦꯜ ꯆꯥꯒꯦ
ꯎꯝ ꯃꯦꯒꯤ ꯆꯥꯏꯌꯦ ꯆꯥꯛ ꯆꯥꯗꯤꯌꯦ
ꯀꯩꯒꯤꯅꯣ ꯃꯦꯒꯤ ꯈꯛ ꯆꯥꯔꯤꯗꯨꯗꯤ
ꯆꯥꯅꯤꯡꯗꯕ ꯊꯜꯂꯕ ꯑꯗꯨꯗꯨꯒꯤ ꯈꯤꯇꯪ ꯆꯥꯗ꯭ꯔꯁꯨ ꯅꯨꯡꯉꯥꯏꯇꯔꯦꯅ
ꯍꯣꯏ ꯑꯁ ꯁꯣꯟꯅꯤꯀꯣ ꯌꯥꯝ ꯀꯪꯅꯤꯀꯣ ꯆꯥꯛ ꯆꯥꯎꯀꯣ
ꯏꯁ ꯍꯥꯏꯔꯤꯕ ꯃꯤꯗꯨꯕꯨ ꯅꯣꯏꯕ꯭ꯔꯣ
ꯅꯣꯏ ꯗꯦ ꯑꯗꯨꯒꯤꯅꯦ
ꯈꯣꯟꯗꯨꯒ ꯅꯣꯏꯗꯧ ꯃꯥꯟꯗ꯭ꯔꯦ
ꯅꯪꯗꯤ ꯅꯣꯏꯕ꯭ꯔꯣ
ꯑꯩ ꯃꯌꯥꯏꯅꯤꯗ ꯌꯥꯝꯅꯁꯨ ꯅꯣꯏꯗꯕ ꯌꯥꯝꯅꯁꯨ ꯀꯪꯗꯕ
ꯑꯁ ꯌꯥꯝ ꯐꯩꯅꯦ ꯑꯁ ꯑꯩꯗꯤ ꯌꯥꯝ ꯅꯣꯏꯅꯤꯡꯉꯦ ꯅꯣꯏꯕ ꯉꯝꯗꯦ
ꯏꯁ ꯀꯪꯕꯗꯣ ꯐꯔꯕꯅꯦ ꯀꯩꯅꯣ ꯇꯧꯅꯕ ꯐꯤꯔꯣꯜ ꯁꯦꯠꯄ ꯋꯥꯕꯅꯦ ꯑꯗꯨ ꯑꯣꯏꯕꯗꯣ
ꯑꯁ ꯅꯠ ꯑꯩꯗꯤꯀꯣ ꯀꯪꯃꯟꯗꯅ ꯈꯪꯕ꯭ꯔꯥ ꯐꯤꯔꯣꯜ ꯁꯦꯠꯂꯁꯨ ꯂꯥꯏꯔꯕ ꯃꯆꯥ ꯃꯥꯟꯈ꯭ꯔꯦ ꯑꯗꯨꯒꯤ ꯏꯆꯦꯈꯣꯏꯅ ꯍꯥꯏꯔꯤꯅꯦ ꯑꯩꯉꯣꯟꯗ ꯆꯥꯛꯇꯣ ꯈꯔ ꯅꯣꯏꯍꯜꯂꯣ ꯀꯪꯃꯜꯂꯁꯨ ꯃꯤꯁꯦ ꯀꯪꯃꯜꯂꯁꯨꯀꯣ ꯂꯥꯏꯔ ꯂꯥꯏꯔꯕ ꯃꯆꯥ ꯃꯥꯜꯂꯦ ꯍꯥꯏ ꯑꯩ ꯑꯣꯏꯅ ꯏꯀꯥꯏꯈ꯭ꯔꯕꯅꯦ ꯌꯨꯝꯗꯒꯤ ꯊꯣꯛꯅꯕ ꯑ ꯎꯝ ꯈꯪꯗꯤ ꯈꯪꯗꯕ ꯃꯣꯏꯁꯦ ꯆꯥꯔꯤꯅꯦ ꯍꯥꯏꯕꯗꯤ ꯈꯪꯗꯦꯕ
ꯎꯝ ꯏꯃꯥꯟꯅꯕꯤ ꯑꯃꯁꯨ ꯂꯩꯌꯦ ꯆꯥꯕꯗꯤꯀꯣ ꯑꯩꯉꯣꯟꯗꯩ ꯍꯦꯟꯅ ꯆꯥꯕ ꯅꯣꯏꯕꯗꯤ ꯑꯩꯅ ꯅꯣꯏꯊꯣꯔꯛꯄ ꯃꯥꯅ ꯍꯦꯛꯇ ꯑꯃꯨꯛ ꯀꯪꯁꯜꯂꯕ ꯁꯨꯛ ꯅꯣꯏ ꯅꯣꯏꯊꯣꯛꯇꯕ
ꯂꯩꯕ ꯃꯥꯜꯂꯦꯀꯣ ꯃꯤꯁꯦ ꯃꯥ ꯃꯥꯒꯤꯀꯣ
ꯎꯝ꯫
ꯑꯗꯨꯃꯥꯏꯅ꯫ ꯏꯃꯥꯟꯅꯕꯤꯁꯨꯅꯦ ꯑꯩꯅ ꯍꯦꯟꯅ ꯆꯥꯏꯑꯦꯕ ꯃꯥꯗ ꯍꯦꯟꯅ ꯑꯗꯨ ꯃꯥꯅꯤꯀꯣ ꯈꯔ ꯆꯥꯔꯒ ꯈꯪꯅꯣꯏ ꯅꯣꯏꯕ ꯖꯥꯠꯇꯣ ꯇꯧꯋꯦ ꯑꯗꯨꯏ ꯃꯥꯗꯤ ꯑꯍꯤꯡꯗꯁꯨ ꯆꯥꯗꯦ ꯃꯣꯏ ꯏꯃꯨꯡꯗꯤ ꯃꯃꯥꯁꯨ ꯃꯥꯁꯨꯀꯣ ꯆꯥꯗꯦ꯫ ꯑꯗꯨꯒ ꯑꯗꯨꯝ ꯅꯣ ꯅꯣꯏꯕ ꯍꯥꯏꯕꯨ ꯌꯥꯝ ꯅꯣꯏꯕꯗꯤ ꯅꯠꯇꯦ ꯑꯗꯨꯕꯨ ꯍꯦꯜꯗꯤ ꯂꯥꯏꯛ ꯑꯗꯨꯨꯝ ꯃꯁꯥ ꯂꯨꯝꯕ ꯖꯥꯠꯇꯣ ꯑꯣꯏꯌꯦꯕ ꯑꯩꯗꯤ ꯌꯥꯝ ꯀꯪꯉꯦ ꯌꯥꯗꯦ꫰꫰
ꯎꯝ꯫
ꯇꯨꯝꯅꯉꯥꯏ ꯂꯩꯔꯕꯣ꯫
ꯇꯨꯝ ꯐꯃꯨꯡꯗ ꯂꯩꯔꯦ꯫
ꯆꯥ ꯇꯨꯝꯃꯅꯤ꯫
ꯉꯥꯏꯍꯥꯛ ꯂꯩꯔ ꯇꯨꯝꯃꯅꯤ꯫
ꯑꯆꯥ ꯕꯣꯜꯗꯤ ꯌꯦꯡꯗꯕ ꯃꯥꯜꯂꯦ ꯀꯣ꯫
ꯎꯝ ꯌꯦꯡꯗ꯭ꯔꯦꯗ ꯇꯨꯝꯅꯤꯡꯕꯅ ꯉꯝꯗꯦ꯫
ꯎꯝ꯫
ꯑꯩꯁꯨꯅꯦ ꯊꯦꯡꯃꯟꯗꯅ ꯃꯣꯏꯒꯤꯗꯣ ꯌꯦꯡꯕꯁꯨ ꯉꯝ ꯉꯝꯗꯦ꯫
ꯎꯝ꯫
ꯀꯩꯀꯩ ꯇꯧꯊꯣꯔꯛꯒꯦ ꯉꯁꯤꯗꯤ꯫ ꯍꯥꯥ꯫
ꯀꯩ ꯍꯥꯏꯅꯣ꯫
ꯉꯁꯤꯗꯤ ꯀꯩꯀꯩ ꯇꯧꯔꯒꯦ꯫
ꯑꯣ ꯉꯥꯁꯤꯁꯦ ꯑꯩ ꯊꯕꯛ ꯆꯠꯂꯦ꯫
ꯑꯣ ꯆꯥ ꯑꯣ꯫ ꯊꯕꯛꯈꯛ ꯇꯧꯕ ꯃꯥꯜꯂꯦꯀꯣ ꯑꯍꯤꯡꯗꯒꯛ ꯁꯪꯕ ꯃꯥꯜꯂꯦꯀꯣ꯫
ꯑ ꯑꯗꯨꯏꯅꯦ ꯁꯤ ꯊꯦꯡ ꯇꯧꯔꯤꯁꯦ꯫
ꯆꯥ ꯍꯥꯏꯐꯝ ꯈꯪꯗꯦꯗ ꯑꯩꯁꯨ꯫
ꯅꯪꯁꯨ ꯍꯥꯏꯔꯛꯑꯣ꯫
ꯅꯪ ꯀꯔꯤ ꯌꯦꯟꯁꯥꯡ ꯆꯥꯔꯒꯦ꯫
ꯑꯩ ꯉꯁꯥꯏ ꯁꯧꯒꯔꯤꯒ ꯌꯦꯟꯁꯤꯡꯖꯨ
ꯎꯝ꯫
ꯆꯥꯏ꯫ ꯍꯩꯍꯥ꯫
ꯅꯪ ꯀꯅꯥꯀꯅꯥ ꯂꯩꯒꯦ꯫
ꯑꯩ ꯍꯧꯖꯤꯛꯇꯤ ꯏꯊꯟꯇ ꯌꯨꯝꯗ ꯏꯊꯟꯇ ꯂꯩꯌꯦ꯫ ꯏꯃꯥ ꯑꯩꯈꯣꯏꯗꯤ ꯂꯩꯌꯦꯀꯣ ꯑꯗꯣ ꯃꯣꯏꯗꯣ ꯆꯥꯛ ꯆꯥꯕ ꯀꯨꯝꯈꯤ꯫
ꯑꯣ ꯅꯨꯡꯉꯥꯏꯕ꯭ꯔꯣ ꯅꯣꯏ ꯂꯝꯗ ꯂꯩꯕꯗꯣ꯫
ꯍꯣꯏ ꯅꯨꯡꯉꯥꯏꯌꯦ꯫ ꯌꯥꯝ ꯅꯨꯡꯉꯥꯏꯕꯃꯛꯇꯤ ꯅꯠꯇꯦ ꯑꯗꯨꯕꯨ ꯅꯨꯡꯉꯥꯏꯌꯦ꯫
ꯌꯨꯝ ꯌꯨꯝꯗꯒꯤ ꯍꯦꯟꯅ ꯅꯨꯡꯉꯥꯏꯕ ꯃꯐꯝ ꯂꯩꯇ꯭ꯔꯕꯅꯦ꯫
ꯍꯣꯏ ꯆꯨꯝꯃꯦ ꯑꯗꯨꯗꯤ ꯋꯦꯗꯔꯗꯤ ꯀꯃꯥꯏꯅ ꯇꯧꯒꯦ ꯅꯪ ꯅꯪꯒꯤ ꯂꯩꯐꯝ
ꯋꯦꯗꯔ ꯉꯁꯤ ꯅꯨꯡꯁꯥꯁꯨ ꯈꯤꯇꯪ ꯁꯥꯏꯌꯦ ꯅꯣꯡꯁꯨ ꯈꯤꯇꯪ ꯃꯪꯉꯦ
ꯆꯥ ꯅꯨꯡꯉꯥꯏꯗꯤ ꯅꯨꯡꯉꯥꯏꯕꯥ ꯃꯥꯜꯂꯦꯀꯣ
ꯑꯩꯈꯣꯏꯔꯣꯝꯗꯤ ꯌꯥꯝ ꯁꯥꯏꯌꯦ ꯉꯁꯤꯁꯦ ꯈꯨꯠꯁꯥ ꯑꯝꯅꯦ ꯖꯥꯠ ꯖꯥꯠꯅꯤ
ꯎꯝ ꯁꯥꯕ ꯃꯐꯝꯁꯨ ꯂꯩꯕꯅꯦ
ꯎꯝ ꯅꫭꯏ ꯅꯪꯗꯤ ꯍꯌꯦꯡꯁꯨ ꯊꯕꯛ ꯆꯠꯇꯣꯏꯔꯣ
ꯆꯠꯇꯣꯏꯅ°
ꯇꯜꯔ° ꯍꯦ ꯍꯌꯦꯡ ꯐꯥꯎ ꯍꯌꯦꯡꯁꯨ ꯊꯕꯛ ꯇꯧꯒꯗꯧꯕꯁꯦ ꯌꯥꯝ ꯇꯟꯗ꯭ꯔꫭ
ꯇꯜꯂꯁꯨ ꯊꯕꯛꯅꯤꯅꯥ ꯎꯄꯥꯏ ꯂꯩꯇꯦ ꯇꯧꯕ ꯇꯥꯕꯅꯦ
ꯍꯣꯏ ꯑꯗꯨꯕꯨꯗꯤ ꯃꯥꯅꯦ ꯑꯩꯁꯤꯅꯦ ꯊꯕꯛ ꯌꯨꯝꯗ ꯂꯩꯌꯦ ꯍꯥꯏꯔꯁꯨ ꯑꯉꯥꯡꯁꯤꯡ ꯂꯥꯏꯔꯤꯛ ꯇꯝꯕꯤꯕ ꯈꯣꯠꯄ ꯇꯧꯕꯧꯕꯒꯤꯀꯣ
ꯎꯝ
ꯋꯥꯌꯦ ꯂꯩ ꯃꯤꯅꯗꯤ ꯀꯩꯁꯨ ꯅꯠꯇꯦ ꯀꯩꯁꯨ ꯅꯠꯇꯦꯗꯤ ꯍꯥꯏꯌꯦ ꯑꯗꯨꯕꯨ ꯅꯨꯡꯇꯤꯒꯤ ꯇꯧꯔꯛꯄꯗꯀꯣ ꯑꯗꯨꯒ ꯑꯉꯥꯡꯒ ꯂꯣꯏꯅꯕꯁꯨ ꯌꯥꯝ ꯋꯥꯏꯅꯀꯣ ꯉꯥꯡꯅꯕ ꯈꯣꯠꯄ ꯑꯗꯨꯒ ꯑꯉꯥꯡꯗꯨꯁꯨ ꯌꯥꯝ ꯑꯍꯟ ꯑꯣꯏꯗꯕꯅꯤꯅ ꯑꯁ ꯌꯥꯝ ꯋꯥꯏꯌ° ꯏꯁꯥꯒꯥꯁꯦ ꯆꯥꯛꯀ ꯆꯥꯗꯕꯤꯗ ꯃꯣꯏ ꯇꯥꯛꯄꯁꯦ ꯑꯁ
ꯎꯝ
ꯀꯞꯅꯤꯡ ꯀꯞꯅꯤꯡ ꯖꯥꯠꯅꯤ
ꯑꯗꯨꯗ ꯃꫭꯏꯁꯨ ꯂꯝ ꯍꯦꯜꯂꯛꯄ ꯇꯥꯏꯃꯤꯡ ꯑꯃ ꯌꯥꯎꯔꯛꯀꯅꯤꯀꯣ
ꯑꯁ ꯉꯥꯡꯅꯕ ꯌꯥꯝ ꯋꯥꯏ ꯑꯉꯥꯡꯁꯤꯡꯗꯨꯁꯨ ꯃꯊꯟ ꯃꯊꯟꯇ ꯄꯣꯛꯄ ꯖꯥꯠꯇꯣ ꯃꯊꯟ ꯃꯊꯟꯇ ꯄꯣꯛꯄ ꯑꯉꯥꯡ ꯑꯣꯏꯕꯤ ꯍꯦꯟꯅꯁꯨ ꯉꯥꯡꯅꯕ ꯌꯥꯝ ꯋꯥꯕꯗꯣ
ꯎꯝ ꯂꯨꯅ ꯇꯧꯔꯕꯅꯤꯅ ꯃꯣꯏ ꯃꯃꯥ ꯃꯄꯥꯈꯩꯅ
ꯍꯣꯏ
ꯐꯝ ꯄꯥꯝꯕ ꯃꯣꯏꯅ ꯍꯥꯏꯕꯁꯤꯡ ꯂꯣꯏꯅ ꯍꯣꯏ ꯍꯣꯏ ꯍꯣꯏ ꯇꯧꯔꯛꯄꯅꯤꯅ ꯂꯥꯏꯔꯤꯛ ꯇꯝꯕ ꯀꯥꯟꯗ ꯄꯥꯅꯤꯡꯉꯛꯇꯕ ꯃꯇꯝꯗꯀꯣ ꯃꯣꯏ ꯊꯜꯂꯦꯕ ꯍꯥꯏꯔꯁꯨ ꯆꯪꯗꯕ ꯖꯥꯠꯇꯣ
ꯎꯝ
ꯈꯨꯋꯥꯅꯤ ꯎꯄꯥꯏ ꯂꯩꯇꯦ ꯃꯣꯏꯅ ꯂꯧꯅꯤꯡꯗ꯭ꯔꯁꯨ ꯑꯩꯒꯤ ꯊꯕꯛ ꯑꯣꯏꯔꯕꯅꯤꯅꯀꯣ ꯑꯩꯁꯨ ꯇꯧꯔꯤꯅꯦ
ꯍꯣꯏ ꯑꯗꯨꯃꯛ ꯉꯥꯏꯔꯦ ꯑꯁ ꯃꯔꯛ ꯃꯔꯛꯇꯤꯀꯣ ꯇꯣꯛꯅꯤꯡꯕ ꯃꯇꯝꯁꯨ ꯌꯥꯎꯕꯅꯤ ꯂꯥꯏꯛ ꯑꯁ ꯄꯩꯁꯥ ꯐꯥꯎ ꯄꯥꯝꯃꯛꯇꯕꯗꯨ ꯋꯥꯃꯟꯕꯩ
ꯎꯝ
ꯅꯪꯁꯨ ꯂꯧꯔꯛꯄ꯭ꯔꯣ ꯑꯉꯥꯡ
ꯑꯩ ꯂꯧꯔꯛꯇꯦ ꯑꯗꯨ ꯏꯅꯥꯎꯈꯣꯏꯅ ꯇꯝꯃꯛꯑꯦ ꯇꯨꯏꯁꯟ ꯍꯥꯏ ꯏꯅꯦꯈꯣꯏꯒꯤ ꯃꯆꯥꯒꯨꯝꯕ
ꯎꯝ
ꯏꯅꯥꯎꯅꯨꯄꯥ ꯏꯅꯥꯎꯅꯨꯄꯤ ꯑꯗꯨꯒꯨꯝꯕ ꯇꯝꯃꯛꯑꯦ
ꯆꯥ
ꯅꯣꯏꯗꯤ ꯇꯝꯕ ꯅꯨꯡꯉꯥꯏꯔꯦ ꯑꯩ ꯀꯤꯕꯅꯤꯅ
ꯀꯩꯒꯤ
ꯍꯥꯏꯗꯤ ꯑꯩꯅ ꯋꯥ ꯉꯥꯡꯊꯣꯔꯛꯄꯁꯦ ꯃꯣꯏꯗꯤ ꯀꯤꯕꯅꯦꯕ
ꯑꯥ ꯑꯥ ꯌꯥꯝ ꯐꯩꯌꯦ ꯅꯪꯗꯤ ꯅꯅꯥꯎ ꯅꯨꯄꯤ ꯅꯅꯥꯎ ꯅꯨꯄꯥ ꯈꯣꯏ ꯂꯧꯕ ꯉꯝꯕꯗꯣ
ꯑꯩꯈꯣꯏ ꯏꯃꯨꯡꯒꯤ ꯑꯉꯥꯡꯁꯤꯡꯗꯤꯀꯣ ꯂꯥꯏꯛ ꯃꯆꯦꯅꯦ ꯍꯥꯏꯕꯗꯣ ꯂꯥꯏꯛ ꯊꯧꯑꯣꯏꯗꯕꯗꯨ ꯇꯧꯋꯦꯕ ꯑꯗꯨꯒꯤ ꯑꯁ ꯂꯧꯕ ꯌꯥꯗꯦ ꯑꯈꯣꯏꯅꯗꯤ ꯑꯗꯣ ꯑꯩꯅ ꯑꯉꯥꯡ ꯂꯥꯏꯔꯤꯛ ꯇꯝꯃꯁꯨ ꯏꯅꯥꯎꯅ ꯑꯇꯩꯗ ꯆꯠꯂꯤꯅꯤ ꯂꯥꯏꯔꯤꯛ ꯇꯝꯕ ꯄꯩꯁꯥ ꯃꯥꯡꯅ ꯉꯥꯏ ꯉꯥꯛꯇꯅꯦ ꯇꯧꯕ ꯍꯩꯕ ꯑꯩꯈꯣꯏꯗꯨ
ꯅꯪꯉꯣꯟꯗ ꯂꯧꯗꯦꯕ ꯇꯧꯔꯤꯁꯦ ꯃꯤꯅ ꯅꯉꯣꯟꯗ ꯂꯥꯛꯄ
ꯑꯗꯨꯒ ꯐꯨꯗꯠꯄꯤꯕ ꯑꯩꯅ ꯑꯗꯨꯨꯝ ꯁꯥꯎꯅꯤꯡꯉꯦꯅ ꯀꯣ ꯏꯅꯥꯎ ꯅꯨꯄꯥ ꯑꯣꯏꯕꯅꯤꯅ ꯍꯥꯏꯕ ꯀꯥꯟꯗ ꯐꯨꯕꯁꯨ ꯌꯥꯕꯅꯤꯅ ꯍꯦꯟꯖꯤꯟ ꯍꯦꯟꯖꯤꯟꯅ ꯐꯨꯕ ꯀꯥꯟꯗ ꯏꯃꯥꯅ ꯈꯪꯕ꯭ꯔꯥ ꯌꯥꯔꯦ ꯌꯥꯔꯦ ꯂꯧꯔꯅꯨ ꯁꯤꯅꯤ
ꯋꯥꯏꯗꯤ ꯋꯥꯏꯗ
ꯎꯝ
ꯈꯪꯗꯦꯗ ꯀꯩ ꯍꯥꯏꯗꯣꯏꯅꯣ ꯅꯪꯗꯤ ꯀꯅꯥ ꯀꯅꯥꯒ ꯂꯩꯃꯤꯟꯅꯒꯦ
ꯑꯩ ꯍꯧꯖꯤꯛꯇꯤ ꯏꯊꯟꯇ ꯂꯩ ꯏꯃꯥꯟꯅꯕꯤꯗꯨ ꯕꯥꯔꯠꯗꯦ ꯀꯩꯀꯩ ꯆꯠꯈꯤ ꯃꯥ
ꯆꯥꯎ ꯎꯝ ꯃꯄꯥꯟꯗ ꯂꯩꯕ ꯃꯥꯜꯂꯦꯀꯣ ꯅꯪꯀꯣ
ꯎꯝ
ꯇꯥꯜꯂꯝꯅꯤ ꯍꯦ
ꯑꯝ ꯇꯟꯗꯦ
ꯆꯥꯛ ꯏꯟꯁꯥꯡꯁꯨ ꯌꯨꯝꯒꯤ ꯆꯥꯅꯤꯡ ꯉꯝꯃꯅꯤ
ꯑꯁ ꯂꯣꯏꯔꯦ ꯆꯥꯅꯤꯡꯕꯅ
ꯍꯩ ꯑꯗꯨꯒꯤꯅꯦ ꯅꯪ ꯆꯥꯛꯁꯨ ꯆꯥꯗꯦ ꯍꯥꯏꯕꯗꯨ
ꯎꯝ ꯆꯥꯅꯤꯡꯗ꯭ꯔꯕ ꯉꯁꯤꯗꯤ
ꯍꯣꯔ ꯏꯟꯁꯥꯡ ꯍꯥꯎꯇ꯭ꯔꯗꯤ ꯌꯨꯝꯗ ꯂꯩꯕꯅꯗꯤ ꯈ꯭ꯋꯥꯏ ꯅꯨꯡꯉꯥꯏꯗ ꯏꯟꯁꯥꯡ ꯍꯥꯎꯗ꯭ꯔꯁꯨ ꯌꯨꯝꯗ ꯂꯩꯕꯅꯤꯅꯀꯣ
ꯎꯝ ꯑꯁ ꯉꯥꯔꯤ ꯊꯣꯡꯕꯗꯣ ꯃꯤꯁ ꯇꯧꯋꯦ ꯑꯩꯗꯤ ꯉꯥꯔꯤꯒ ꯍꯤꯟꯖꯥꯡꯒ
ꯆꯥꯗ꯭ꯔꯦ ꯀꯨꯏꯔꯦ
ꯁꯤꯗꯗꯤ ꯊꯥꯎꯒꯤ ꯉꯥꯛꯇ ꯑꯣꯏꯗꯅꯅꯦ ꯄꯦꯜꯂꯦꯕ
ꯍꯣꯏ ꯇꯧꯔꯝꯅꯤ ꯑꯁ
ꯏꯁꯥꯒꯥꯁꯦ ꯌꯥꯝ ꯁꯣꯛꯇꯣꯏ ꯃꯥꯜꯂꯦꯅ ꯁꯥ ꯉꯥꯛ ꯆꯥꯔ ꯂꯩꯕꯗꯣ
ꯎꯝ ꯊꯥꯎ ꯉꯥꯛꯇꯅꯤ ꯆꯥꯏꯗꯣ ꯃꯣꯏꯅ ꯃꯄꯥꯟ ꯂꯝꯒꯤ ꯃꯤꯈꯩꯁꯦ ꯃꯨꯔꯤꯁꯦ ꯃꯣꯏꯁꯦ ꯆꯥꯛ ꯌꯦꯟꯖꯥꯡꯅ
ꯊꯥꯎꯅ ꯑꯌꯥꯝꯕ ꯆꯥꯏꯌꯦꯕ ꯃꯣꯏꯁꯦ
ꯑꯥ ꯑꯗꯨ ꯏꯟꯁꯥꯡ ꯆꯥꯛ ꯌꯦꯟꯁꯥꯡꯗ ꯑꯣꯏꯅ ꯇꯥꯢꯅꯅꯤ ꯍꯥꯏꯕꯗꯣ
ꯆꯥꯅꯤꯡꯇꯕꯩ ꯆꯥꯡꯗꯣ
ꯑꯗꯨꯅꯤ ꯑꯗꯣ ꯃꯣꯏꯁꯦ ꯉꯛꯇꯤ ꯉꯛꯑꯦꯀꯣ ꯅꯨꯡꯇꯤꯒꯤ ꯁꯥ ꯉꯥ ꯆꯥꯕ ꯉꯝꯕꯗꯣꯀꯣ
ꯎꯝ
ꯑꯩꯈꯣꯏꯗꯤ ꯄꯦꯜꯂꯛꯄ ꯌꯥꯎꯋꯤꯅꯀꯣ
ꯑꯥꯎ ꯉꯝꯗꯦ ꯑꯩꯈꯣꯏꯗꯤ ꯆꯝꯊꯣꯡꯒꯨꯝꯕꯀꯣ ꯆꯥꯅꯤꯡꯉꯤꯗꯅ ꯀꯥꯡꯁꯣꯏꯒꯨꯝꯕ ꯆꯝꯐꯨꯠ ꯀꯨꯝꯕ ꯃꯣꯏꯁꯨ ꯆꯝꯐꯨꯠꯁꯨ ꯆꯥꯗꯦꯅꯦ ꯃꯣꯏꯁꯦ
ꯍꯣꯏ ꯍꯩ ꯌꯥꯝ ꯍꯩꯔꯝꯗꯣꯏ ꯃꯥꯟꯗꯦ ꯑꯩꯈꯣꯏꯗꯤ ꯃꯔꯛ ꯃꯔꯛꯇ
ꯑꯩꯈꯣꯏꯗꯤ ꯁꯥ ꯉꯥ ꯇꯧꯔꯗꯤ ꯆꯝꯐꯨꯠ ꯌꯥꯎ ꯑꯌꯥꯝꯕ ꯌꯥꯎꯋꯤꯗꯅ
ꯎꯝ ꯍꯣꯏ ꯑꯩꯗꯤ ꯌꯦꯟ ꯐꯥꯎ ꯈꯔ ꯅꯨꯃꯤꯠ ꯑꯃ ꯑꯅꯤꯒ ꯆꯥꯔꯗꯤ ꯑꯁ ꯂꯦ ꯆꯥꯅꯤꯡꯗꯦ
ꯑꯩꯁꯨ ꯕꯣꯏꯂꯔꯗꯣ ꯊꯣꯡꯕ ꯄꯥꯝꯗꯦ ꯇꯥꯎꯕ ꯑꯣꯏꯅ ꯄꯥꯝꯃꯦ ꯊꯣꯡꯉꯗꯤ ꯆꯥꯕ ꯈꯤꯇꯪ ꯆꯥꯅꯤꯡꯗꯦꯕ ꯀꯩꯅꯣꯝ ꯇꯧꯋꯦ
ꯍꯣꯏ ꯑꯩꯁꯨꯅꯦ ꯑꯗꯨꯒꯤ ꯑꯩꯈꯣꯏꯗꯤꯀꯣ ꯊꯧꯑꯣꯏꯅ ꯕꯣꯏꯂꯔ ꯂꯧꯔꯗꯤꯀꯣ ꯄꯤꯀꯜꯁ ꯇꯥꯏꯞꯇ ꯁꯦꯝꯃꯅꯤ ꯃꯣꯔꯣꯛ ꯊꯝꯃꯒ ꯁꯦꯝꯕꯗꯣ ꯑꯗꯨꯅ ꯈꯔ ꯐꯩꯌꯦꯕ ꯁꯥꯡꯗꯤ ꯑꯁ ꯉꯝꯗꯦ ꯍꯣꯏ ꯅꯨꯄꯤꯀꯣ
ꯎꯝ